ꯑꯣ ꯍꯥꯏꯇꯥꯔꯦ ꯑꯁ ꯅꯣꯡꯁꯨ ꯀꯩꯅꯣ ꯆꯥꯛ ꯆꯥꯒꯦꯅ ꯇꯧꯔꯝꯕꯅꯦ ꯑꯗ ꯅꯣꯡꯁꯨ ꯀꯟꯅ ꯍꯧꯖꯤꯛꯇ ꯆꯨꯊꯔꯛꯏ ꯅꯨꯡꯁꯤꯠꯀꯁꯦ ꯀꯟ ꯁꯤꯠꯀꯂꯛꯏ
ꯎꯝ ꯅꯣꯡꯁꯤꯦ ꯀꯟꯅ ꯆꯨꯊꯔꯛꯏ ꯇꯧꯔꯤꯁꯦ ꯀꯔꯝꯥꯏꯅ ꯇꯧꯔꯝꯃ ꯈꯪꯗꯦ ꯍꯧꯖꯤꯛꯀꯥꯟ ꯀ꯭ꯂꯥꯢꯃꯤꯠꯁꯤꯕꯣ ꯍ ꯂꯩꯒ
ꯃꯤꯁꯦ ꯋꯥ ꯋꯥꯗꯔꯗꯤ ꯐꯗꯕꯅꯤ ꯂꯧ ꯌꯥꯗ ꯌꯥꯗ
ꯀꯦ ꯑꯥ ꯃꯥꯅꯦ ꯑꯗꯨꯕꯨꯗꯤ ꯆꯨꯝꯃꯤ
ꯍꯣꯏ ꯂꯧ ꯎꯕꯩ ꯃꯆꯥꯅꯤꯅ
ꯃꯥꯅꯦ ꯃꯥꯅꯦ ꯒ꯭ꯌꯥꯟꯒ ꯇꯥꯗꯦꯗ ꯇꯧꯔꯤꯁꯦ
ꯍꯧꯖꯤꯛꯁꯦ ꯍꯩꯅꯧ ꯑꯁꯪꯕꯖꯦ ꯄꯥꯜꯂꯤꯕ
ꯑꯦ ꯑꯁꯪꯕ ꯅꯠꯇꯦꯌꯦ ꯃꯨꯜꯍꯧꯔꯦ ꯃꯣꯏꯅ ꯍꯦꯛ ꯍꯦꯛꯄꯗꯗꯤ ꯍꯥꯏꯗꯤ ꯀꯩꯅꯣ ꯇꯧꯕꯗꯣ ꯌꯦꯂꯣ ꯆꯪꯕ ꯑꯣꯏꯔꯀꯥꯟꯗ ꯌꯥꯝ ꯀꯟꯅ ꯃꯨꯟꯕ ꯗꯤ ꯅꯠꯇꯕꯤꯗ ꯌꯦꯜꯂꯣ ꯆꯪꯉꯀꯥꯟꯗ ꯀꯂꯤ ꯀꯂꯤꯗꯤ ꯇꯧꯔꯒ ꯑꯃ ꯇꯧꯕꯗꯣ
ꯈꯪꯉꯤ ꯈꯪꯉꯤ ꯌꯦꯂꯣ ꯌꯦꯂꯣ ꯈ ꯈꯒ ꯆꯪꯉꯛꯄꯗꯣ ꯃꯨꯟꯕ ꯍꯧꯕꯒꯤ
ꯎꯝ ꯑꯗꯨꯅꯦ ꯇꯧꯍꯧꯔꯤꯁꯦ
ꯑꯗꯨꯗꯤ ꯍꯩꯅꯧ ꯁꯤꯡꯖꯨꯒꯤ ꯃꯇꯝ ꯂꯣꯏꯈ꯭ꯔꯦꯅꯦ
ꯎꯝ
ꯑꯗꯣ ꯑꯩꯈꯣꯏ ꯁ꯭ꯋꯥꯏꯗ ꯍꯧꯕ ꯍꯩꯅꯧꯁꯤꯗꯤꯅꯦ ꯏꯆꯥꯎ ꯆꯥꯎꯗꯕ ꯄꯤꯛꯇ꯭ꯔꯨ ꯄꯤꯛꯇ꯭ꯔꯨ ꯄꯤꯛꯄꯁꯨ ꯌꯥꯥꯎꯔꯤꯌꯦ ꯁꯤꯗꯤ ꯃꯨꯜꯂꯝꯗꯣꯏꯗꯤ
ꯃꯥꯅꯦ
ꯃꯁꯥꯒꯤꯔ ꯈꯪꯗꯦꯕ ꯄꯤꯛꯇ꯭ꯔꯨ ꯄꯤꯛꯇ꯭ꯔꯨ ꯄꯤꯛꯑꯦꯕ
ꯎꯝ ꯄꯤꯛꯑꯦ ꯑꯩꯈꯣꯏ ꯁ꯭ꯋꯥꯏꯗꯤ ꯑꯗꯣ ꯌꯨꯝꯗ ꯄꯥꯟꯕꯅ ꯆꯥꯎꯗ꯭ꯔ ꯌꯥꯝꯅ
ꯌꯨꯝꯒꯤꯗꯤ ꯆꯥꯎꯋꯦ ꯀꯩꯅꯣ ꯃꯥꯟꯅꯗ ꯃꯥꯜꯂꯦ ꯃꯈꯜꯖꯦ ꯃꯥꯟꯅꯗꯕ ꯃꯥꯜꯂꯦ
ꯎꯝ ꯃꯅꯔꯝꯗꯧꯕ ꯃꯥꯟꯗꯦ
ꯈꯔ ꯂꯩꯔꯗꯤ ꯍꯩꯀ꯭ꯔꯨꯒꯤ ꯃꯇꯝ ꯑꯃꯨꯛ ꯂꯥꯛꯑꯅꯤꯌꯦ
ꯎꯝ ꯑꯩꯗꯤ ꯅꯥꯁꯄꯇꯤ ꯑꯃ ꯑꯩꯈꯣꯏꯒꯤ ꯑꯗꯨꯗ ꯇꯝꯃꯤꯟꯅꯕ ꯏꯃꯥꯟꯅꯕꯝꯅ ꯀꯩꯅꯣ ꯇꯧꯕꯤꯔꯛꯑꯦꯕ ꯍꯦꯛꯄꯒ ꯄꯨꯔꯛꯄ ꯑꯗꯨ ꯆꯥꯔꯨꯔꯦ ꯑꯗꯨ ꯈꯨꯊꯨꯝ ꯑꯃ ꯍꯥꯎꯕꯅ ꯍꯥꯎꯕꯅ
ꯀꯩꯅꯣ ꯇꯧꯋꯦ ꯃꯥꯖꯦ ꯁꯦꯝꯒꯤ ꯃꯍꯥꯎ ꯆꯪꯉꯦ ꯑꯩꯅ ꯆꯥꯕꯁꯦ
ꯑꯥ ꯁꯦꯝꯒꯤ ꯃꯍꯥꯎ ꯆꯪꯉꯦ ꯑꯗꯨꯒ ꯊꯨꯝꯃ ꯒꯥꯟꯗ ꯌꯥꯝ ꯍꯥꯎꯕ ꯑꯣꯏꯕꯗꯣ
ꯍꯣꯏ ꯑꯁ ꯈꯪꯗꯦ ꯑꯗꯣ ꯑꯩꯈꯣꯏ ꯁꯤꯗꯁꯨ ꯍꯧꯗꯤ ꯍꯧꯕꯅꯦ ꯑꯗꯣ ꯑꯩꯖꯦ ꯀꯔꯥꯏ ꯍꯧꯒꯦ ꯈꯪꯗꯦ ꯇꯥꯕ꯭ꯔꯣ
ꯇꯥꯏꯌꯦ ꯇꯥꯏꯌꯦ
ꯎꯝ ꯑꯗꯣ ꯑꯩꯈꯣꯏ ꯃꯐꯝ ꯑꯝꯇꯪ ꯈꯪꯗꯣꯛꯎꯕ ꯐꯕꯅꯦ ꯅꯥꯁ
ꯐꯩꯌꯦ ꯐꯩꯌꯦ ꯎꯝ
ꯍꯥꯏꯗꯤ ꯍꯦꯛꯑ ꯍꯦꯛꯑ ꯆꯥꯅꯕ
ꯃꯥꯅꯦ ꯑꯗꯨꯗꯨꯅ ꯑꯗꯨꯗꯨꯅ ꯑꯣꯏꯅ ꯐꯔꯅꯤ ꯍꯦꯛꯅꯤꯡꯉꯦ ꯍꯥꯏꯕ ꯑꯗꯨꯒ ꯃꯣꯏꯒꯤ ꯑꯁꯤꯒꯤꯗ ꯀ꯭ꯔꯤꯀꯦꯠ ꯒ꯭ꯔꯥꯎꯟ ꯂꯩꯕꯗꯣ ꯕꯦꯠ ꯂꯩꯕꯁꯤꯡꯗꯣ ꯑꯗꯨꯗ ꯑꯗꯥꯏꯗ ꯀꯩꯅꯣ ꯇꯧꯕ ꯃꯥꯜꯂꯦ ꯍꯧꯕ ꯃꯥꯜꯂꯦ
ꯑꯥ
ꯑꯗꯨꯗꯒꯤꯗꯨꯗ ꯑꯩꯅ ꯏꯃꯥꯟꯅꯕꯤ ꯃꯣꯢ ꯈꯔ ꯌꯦꯡꯉꯨꯕꯗ ꯗꯤ ꯑꯗꯨꯗꯣ ꯀꯩꯅꯣ ꯇꯧꯍꯧꯗ꯭ꯔꯦ ꯄꯥꯜꯍꯧꯗ꯭ꯔꯦꯌꯦ ꯑꯝꯇ
ꯑꯥ
ꯄꯤꯛꯅ ꯄꯤꯛꯅ ꯂꯣꯏ ꯍꯦꯛꯇꯠꯈ꯭ꯔꯕ ꯈꯪꯗꯦ
ꯍꯦꯛꯇꯠꯂꯝꯃꯅꯤꯌꯦ ꯀꯔꯥꯏꯗꯒꯤ ꯍꯦꯛꯅꯤꯡꯕ ꯃꯌꯥꯝꯖꯤꯅ ꯆꯥꯎꯕꯒ ꯉꯝꯃꯝꯃꯣꯏ
ꯑꯋꯣꯏꯕ ꯑꯁꯤꯒꯤ ꯃꯃꯥꯡꯗ ꯄꯥꯜꯂꯝꯕ ꯍꯩꯅꯧꯑꯝꯗꯨꯁꯨ ꯀꯣ ꯑꯁ ꯈꯪꯗꯦ ꯍꯩ ꯌꯥꯝ ꯍꯥꯎꯕꯅꯤꯕ ꯑꯗꯨꯗꯨꯁꯨ ꯑꯃꯠꯇ ꯂꯩꯔꯝꯗ꯭ꯔꯦ ꯑꯩꯅ ꯁꯝꯃꯔ ꯚꯤꯀꯦꯁꯟꯒꯤ ꯆꯠꯂꯨꯕ ꯃꯇꯝꯗ
ꯈꯪꯗꯦ ꯃꯤꯅ ꯍꯦꯛꯈ꯭ꯔꯤꯕ꯭ꯔꯥ ꯀꯦꯟꯒ꯭ꯔꯤꯕ꯭ꯔꯥ ꯒ꯭ꯌꯥꯟ ꯑꯝ ꯇꯥꯍꯧꯗ꯭ꯔꯦ
ꯑꯗꯨꯅꯤ ꯍꯥꯏꯁꯦ
ꯀꯩꯅꯣ ꯑꯁ ꯅꯣꯡꯖꯦ ꯇꯣꯛꯄꯨ ꯇꯣꯛꯈ꯭ꯔꯦꯗ
ꯇꯣꯛꯈ꯭ꯔꯦꯗ ꯅꯣꯡꯗꯤ ꯑꯣꯏꯅꯕ ꯅꯠꯇꯦ ꯉꯔꯥꯡ ꯅꯨꯡꯗꯥꯡꯁꯨ ꯍꯥꯏꯔꯞ ꯍꯥꯏꯔꯞ ꯈꯤꯛꯑꯝꯕꯅꯤ
ꯉꯔꯥꯡ ꯑꯗꯨꯅꯦ ꯑꯩꯗꯤ ꯍꯔꯥꯎꯔꯨꯔꯦ ꯍꯥꯏꯗꯤ ꯌꯥꯝ ꯁꯥꯏꯌꯦꯕ ꯉꯔꯥꯡꯗꯣ
ꯎꯝ
ꯑꯗꯨ ꯁꯥꯕꯗꯨꯗ ꯑꯩꯅ ꯈꯜꯂꯤꯁꯦ ꯋꯥ ꯆꯨꯊꯔ ꯏꯪꯉꯒ ꯐꯖꯅ ꯇꯨꯝꯃꯅꯤ ꯁꯤꯅ ꯑꯩꯅ ꯈꯜꯂꯤꯁꯦ ꯉꯔꯥꯡ
ꯎꯝ
ꯑꯗꯨꯒ ꯑꯗꯨꯝ ꯇꯣꯛꯈ꯭ꯔꯦ
ꯇꯣꯛꯈ꯭ꯔꯦ ꯀꯁꯨ ꯍꯥꯏꯗꯤ ꯑꯗꯨꯃꯥꯏꯅ ꯑꯩꯈꯣꯏꯒꯤꯗꯨꯗꯤ ꯃꯈꯣꯟ ꯑꯃ ꯇꯥꯏꯌꯦꯕ ꯐꯖꯅ
ꯑꯥ
ꯑꯗꯨ ꯃꯈꯣꯟꯅ ꯇꯥꯕꯗ ꯑꯗꯨꯒꯤ ꯃꯈꯣꯟꯅ ꯇꯥꯔꯒ ꯇꯨꯝꯒꯦꯁꯤꯅꯦꯕ ꯃꯥ ꯑꯩꯅꯅꯦ ꯀꯩꯅꯣꯗ ꯕꯔꯥꯗ ꯂꯩꯕ ꯃꯇꯝꯗꯅꯦ ꯑꯗꯨꯒꯤꯗ ꯂꯩꯕ ꯀꯥꯗꯨꯗꯤꯀꯣ ꯑ ꯃꯣꯏꯗꯣ ꯑꯗꯨꯝ ꯆꯦꯛꯀꯤ ꯑꯣꯏꯌꯦꯕꯀꯣ ꯑꯗꯨꯒ ꯃꯈꯣꯟꯗꯣ ꯑꯁ ꯈꯪꯗꯦ ꯑ ꯀꯩꯅꯣ ꯇꯧꯕ ꯐꯥꯎꯕ ꯅꯣꯡ ꯇꯥꯕ ꯃꯈꯣꯡꯒꯁꯦ ꯀꯩꯝ ꯇꯥꯕ ꯅꯠꯇꯦꯕꯀꯣ ꯄꯨꯔꯥ ꯁꯪꯁꯥꯔ ꯑꯃꯗꯅꯤ ꯑꯗꯨꯗ ꯂꯩꯔꯤꯉꯩꯗꯗꯤ ꯃꯊꯛꯄꯨ ꯍꯦꯛ ꯌꯧꯈ꯭ꯔꯕ ꯃꯊꯛꯄꯨ ꯌꯧꯈ꯭ꯔꯗꯤ ꯅꯤ ꯃ ꯀꯣꯟꯗꯤꯁꯤ ꯐ ꯆꯥꯡꯗ ꯈꯥꯏꯗꯣꯛꯑꯣꯣ ꯑꯝꯇ ꯅꯣꯟꯗꯗ ꯀꯔꯤꯅꯣ ꯇꯨꯃꯤꯟꯅ ꯑꯃꯨꯛ ꯂꯩꯈ꯭ꯔꯗꯤ ꯋꯥꯒꯗꯣ ꯈꯔ ꯈꯔ ꯉꯥꯡꯕ ꯌꯥꯗꯕ꯭ꯔꯣ ꯍꯥ ꯀꯗ ꯍꯥꯄꯜ ꯍꯗꯦꯗ ꯀꯟꯇꯕꯨ ꯍꯗꯦ ꯑꯇꯅ ꯄꯤ ꯉꯥꯛꯇꯥꯅꯦ ꯂꯤꯟꯒ ꯊꯣꯛꯂꯛꯇꯧꯕ ꯃꯥꯜꯂꯦ
ꯑꯈꯣꯏꯒꯤꯗꯤ ꯑꯗꯨꯝ ꯅꯨꯡꯁꯤ ꯍꯤꯗꯥꯛ ꯑꯗꯒꯤ ꯁꯧꯒꯔꯤ ꯀꯩꯀꯥ ꯐꯖꯅ ꯍꯧꯋꯦ ꯑꯗꯨꯝ ꯂꯩꯒ ꯊꯥꯏꯌꯦ ꯑꯗꯨꯝ ꯑꯩꯈꯣꯏꯒꯤ ꯂꯩꯕꯝꯗꯣ
ꯑꯥ ꯐꯦ
ꯑꯗꯒꯤ ꯅꯄꯥꯛꯄꯤꯁꯨ ꯊꯥꯏ ꯌꯥꯝ ꯊꯥꯏꯗ
ꯎꯝ ꯌꯥꯝ ꯐꯩꯌꯦ ꯅꯣꯏꯗꯨꯗꯤ ꯍꯥꯏꯗꯤ ꯅꯣꯏꯗꯤ ꯀꯩꯅꯣꯅꯁꯨ ꯑ ꯎꯝ ꯁꯦꯀ꯭ꯌꯨꯔꯤꯇꯤꯅꯁꯨ ꯑꯗꯨꯝ ꯐꯖꯅ ꯊꯥꯕꯤꯕ ꯃꯥꯜꯂꯦ ꯂꯩꯔꯤꯒꯦ ꯌꯥꯝ ꯁꯦꯆꯩꯇꯨ
ꯊꯝꯃꯦ ꯑꯗꯣ ꯑꯩꯅꯁꯨ ꯃꯔꯛ ꯃꯔꯛꯇ ꯁꯦꯡ ꯆꯥꯅꯤꯡꯕ ꯀꯥꯟꯗ ꯑꯗꯨꯝ ꯐꯛꯄꯥꯏ ꯀꯩꯀ ꯒꯥꯁꯦ ꯍꯦꯛꯇꯠꯂꯒꯅꯦ ꯑꯗꯨꯝ ꯆꯥꯗꯣꯏꯅꯦ ꯀꯩꯅꯣ ꯇꯨꯅꯤꯈꯣꯛꯁꯨ ꯈꯔꯗꯤ ꯍꯧꯔꯦ
ꯑ ꯑꯦꯗꯨ ꯊꯥꯛꯄꯗꯨ ꯍꯥꯎꯕꯅꯤꯍꯦ
ꯍꯥꯎꯕꯅꯦ ꯑꯗꯣ ꯃꯄꯥꯟ ꯊꯣꯛꯄꯗꯤ ꯌꯥꯝ ꯅꯨꯡꯉꯥꯏꯇꯦꯌꯦ ꯇꯣꯛꯅꯤꯡꯈꯣꯛꯁꯦ
ꯑꯥ ꯀꯩꯒꯤꯅꯣꯕ ꯑꯗꯨꯅ
ꯎ ꯑꯗꯨꯝ ꯕꯥꯥꯏ ꯇꯣꯅꯤꯈꯣꯡ ꯆꯥꯕꯁꯦ ꯍꯥꯏꯗꯤ ꯃꯄꯥꯟꯁꯦ ꯃꯆꯤꯟꯠ ꯃꯆꯤꯠ ꯃꯆꯤꯠ ꯊꯣꯛꯄꯗꯣ
ꯑꯣ ꯑꯗꯨꯗꯣ ꯀꯩꯅꯣꯁꯨ ꯍꯥꯏꯌꯦ ꯑ ꯑꯃꯈꯛ ꯌꯥꯒꯒꯦ ꯑ ꯁꯇꯔ ꯐ꯭ꯔꯨꯠꯇꯣ
ꯑꯥ ꯈꯪꯉꯦ ꯈꯪꯉꯦ
ꯑꯗꯨꯁꯨ ꯍꯥꯏꯅꯩ ꯑꯗꯨ ꯃꯤꯅ
ꯏꯁꯇꯥꯔ ꯐꯔ꯭ꯨꯏꯠ ꯑꯩꯈꯣꯏꯒꯤ ꯑꯗꯨꯗꯥꯏ ꯍꯧꯕꯅꯦ ꯀꯌꯥꯃꯨꯛ ꯆꯥꯗꯦꯗ ꯃꯥꯗꯤ ꯁꯤꯟꯕꯗꯅꯦ ꯇꯛꯄ ꯑꯃ ꯌꯥꯎꯋꯤ ꯁꯤꯟꯃꯟꯗꯅ
ꯎꯝ ꯃꯥꯅꯦ ꯇꯥꯔꯦꯑꯦ ꯇꯥꯔꯦꯌꯦ ꯅꯣꯡꯁꯨ ꯇꯔꯦꯌꯦ ꯎꯝ
ꯏꯕꯥꯏꯅꯤꯅ ꯇꯥꯗꯦꯅ ꯍꯥꯏꯔꯨꯕꯗꯒꯤ ꯀꯔꯦꯝ ꯀꯊꯥꯏꯅꯔꯨꯕꯩ ꯈꯜꯂꯕ꯭ꯔꯥ ꯈꯪꯗꯦ
ꯇꯥꯈꯠꯂꯛꯌꯦ ꯌꯥꯝ ꯅꯣꯡꯖꯦ
ꯏꯁ ꯇꯥꯕꯨ ꯇꯥꯔꯗꯤ ꯐꯏ ꯏꯁꯤꯡꯒꯁꯦ ꯋꯥ ꯋꯥ ꯎꯝꯇ ꯆꯦꯜꯂꯗꯤ ꯅꯨꯡꯉꯥꯏ
ꯏꯁ ꯑꯁ ꯑꯁ ꯑꯁ ꯅꯪꯅ ꯈꯜꯂꯤꯁꯦ ꯏꯁꯤꯡꯁꯦ ꯊꯨꯝꯃꯒ ꯑꯦꯛꯖꯥꯝꯁꯦ ꯇꯧꯗꯕꯒꯤ ꯋꯥꯈꯜ ꯈꯜ ꯃꯥꯟꯅꯩꯌꯦ ꯑꯦꯛꯖꯥꯝꯁꯤꯦ ꯌꯩꯊꯣꯛꯈꯤꯕꯒꯤ ꯍꯜꯂꯛꯄ ꯃꯥꯜꯂꯦ
ꯃꯥꯅꯦ ꯑꯗꯣ ꯑꯁ ꯊꯥꯏꯅ ꯏꯁꯤꯡꯒ ꯆꯥꯎꯕꯗꯣ ꯅꯨꯡꯗꯤ ꯅꯨꯡꯉꯥꯏꯕꯅꯦ ꯍꯦ
ꯅꯨꯡꯉꯥꯏꯕꯅꯦ ꯏꯃ ꯀꯩꯅꯣꯅꯦ ꯑꯗꯨꯏꯀꯥꯟꯗꯣ ꯍꯪꯉꯕ ꯑꯥꯒꯁꯇ ꯀꯩꯅꯣꯝ ꯑꯣꯏꯕꯅꯦꯕ ꯑꯩꯅ ꯆꯪꯉꯛꯄ ꯀꯨꯏꯗ꯭ꯔꯤꯉꯩꯒꯤ ꯁꯦꯞꯇꯦꯝꯕꯔ ꯑꯣꯏꯕ꯭ꯔꯥ ꯀꯩꯅꯣ ꯑꯣꯛꯇꯣꯕꯔ ꯀꯧꯅꯣ ꯀꯥꯎ꯭ꯔꯦ ꯑꯩꯗꯣ ꯑꯗꯨꯒꯤꯗꯨꯗꯅꯦ ꯃꯔꯥ ꯑꯃ ꯁꯨꯇꯤ ꯐꯅ ꯀꯨꯏꯅ ꯊꯥꯈꯤꯕ ꯑꯃꯅ ꯌꯥꯎꯕꯗꯣ
ꯈꯪꯉꯦ ꯑꯩꯈꯣꯏꯅ ꯀꯩꯅꯣ ꯇꯧꯁꯔ ꯀꯥꯕ ꯍꯧꯔꯝꯗꯥꯏꯗꯅꯤ- ꯈꯤꯇꯪ ꯌꯩꯊꯣꯛ ꯂꯩꯗꯨꯗꯤ ꯁꯤꯡ ꯆꯥꯎꯋꯤ ꯁꯤꯡ ꯆꯥꯎꯋꯤ
ꯑꯗꯨꯗꯣ ꯌꯥꯝ ꯅꯨꯡꯉꯥꯏꯕꯅꯦꯕ
ꯌꯦꯡꯉꯣ ꯑꯗꯨꯗ ꯑꯗꯨꯋꯥꯏꯗꯗꯤ ꯅꯣꯡ ꯌꯥꯝ ꯆꯨꯗꯗꯤ ꯍꯧꯖꯤꯛꯁꯤꯅ ꯆꯨ ꯌꯥꯗꯕꯤꯅꯦꯕ ꯇꯧꯔꯤꯁꯦ
ꯎꯨꯝ ꯃꯥꯅꯦ ꯑꯁ ꯈꯪꯗꯨꯗ ꯏꯁꯤꯡꯒ ꯊꯨꯝꯃꯒ ꯏꯒꯥꯡꯁ ꯈꯔꯒꯒꯤꯗꯔꯗꯤ ꯅꯨꯡꯉꯥꯏꯅꯤ ꯑꯃꯨꯛ
ꯑꯗꯨꯀꯥꯟꯗ ꯈꯪꯕ꯭ꯔꯥ ꯃꯤ ꯂꯝꯕꯤꯗ ꯏꯟ ꯁꯣꯟꯕ ꯌꯥꯎꯕꯅꯦꯕ
ꯑꯥ ꯌꯥꯎꯒꯅꯦ ꯌꯥꯎꯒꯅꯦ ꯑꯗꯨꯒꯅꯦ ꯂꯧꯕꯨꯛꯇꯒꯤ ꯀꯩ ꯀꯩ ꯑꯗꯨꯒ ꯁꯥꯏꯟꯁ ꯇꯧꯕꯅꯦꯕ ꯉꯥ ꯀꯩꯀꯩꯗ ꯀꯩꯅꯣ ꯇꯧꯔꯕ ꯎꯝ ꯄꯨꯈ꯭ꯔꯤꯒꯨꯝꯕꯗꯒꯤ ꯆꯊꯣꯔꯛꯄ ꯉꯥꯒ ꯆꯦꯟꯊꯣꯔꯛꯄ ꯃꯌꯥꯝ ꯌꯥꯎꯕꯗꯣ
ꯎꯨꯝ
ꯇꯨꯝꯗꯦ ꯃꯌꯥꯝ ꯐꯅꯕꯅꯦ ꯍꯥꯏꯕ
ꯐꯥꯕꯅꯦ ꯑꯗꯨꯗꯨꯒ ꯑꯁ ꯃꯤ ꯂꯧ ꯃꯇꯝꯗ ꯊꯥꯏꯅꯗꯤ ꯏꯟꯖꯤꯟꯒ ꯈꯣꯏꯕꯗ ꯑꯁ ꯃꯅꯤꯡꯗ ꯃꯉꯥꯗ ꯄ꯭ꯔꯤꯛ ꯄ꯭ꯔꯤꯛꯁ ꯁꯧꯕꯅꯤ ꯀꯩꯅꯣ
ꯃꯥꯅꯤ ꯃꯥꯅꯤ ꯑꯗꯨꯒ ꯁꯨꯃꯥꯏꯅ ꯅꯣꯡ ꯊꯤꯅꯤ ꯊꯤꯅꯤ ꯊꯥꯕꯁꯤꯁꯨꯀꯣ ꯎꯀꯥꯕꯤ ꯌꯥꯝ ꯀꯥꯕꯅꯦꯕ
ꯀꯥꯕꯅꯦ ꯑꯁ ꯃꯊꯥꯏꯅ ꯁꯨꯃꯥꯡ ꯏꯁꯤꯡ ꯊꯨꯝꯕꯗ ꯀꯩꯅꯣ ꯎꯀꯥꯕꯤ ꯀꯥꯈꯠꯂꯛꯏꯅꯤ ꯀꯩꯅꯣ
ꯃꯥꯅꯦ ꯃꯥꯅꯦ ꯑꯈꯣꯏ ꯑꯈꯣꯏ ꯍꯧꯖꯤꯛꯀꯥꯟ ꯑꯈꯣꯏꯅ ꯇꯧꯕꯗꯗꯤ ꯇꯧꯅꯗ꯭ꯔꯦꯗ ꯑꯈꯣꯏ ꯃꯥ ꯃꯣꯏꯒꯤ ꯃꯇꯝꯗꯗꯤꯀꯣ ꯑꯗꯨꯃꯥꯏꯅꯒ ꯎꯀꯥꯕꯤ ꯀꯥꯔꯛꯇꯅ ꯑꯗꯨꯒ ꯂꯝꯄꯥꯛꯀꯗꯕꯁꯤ ꯁꯤꯗꯒ ꯏꯟ ꯊꯣꯡꯕꯁꯤ ꯉꯥꯒ ꯃꯌꯥꯝ ꯌꯥꯝ ꯂꯞꯑꯦꯌꯦ
ꯎꯝ ꯂꯥꯛꯄ ꯍ ꯑꯁ ꯁꯨꯃꯥꯡꯗ ꯏꯟ ꯊꯥꯅꯔꯝꯃꯤꯕꯅꯤ ꯊꯥꯏꯅ
ꯃꯥꯅꯦ ꯑꯁ ꯅꯨꯡꯉꯥꯏꯔꯤ
ꯑꯗꯣ ꯑꯗꯣ ꯍꯧꯖꯤꯛ ꯃꯇꯝꯗ ꯑꯗꯨꯒ ꯁꯣꯛꯎ ꯍꯦꯛ ꯎꯈꯤꯗ꯭ꯔꯦ ꯑꯩ
ꯎꯈꯤꯗ꯭ꯔꯦ ꯍꯧꯖꯤꯛꯇꯤ ꯇꯧꯁꯨ ꯇꯧꯅꯗ꯭ꯔꯦ ꯑꯗꯨꯒ ꯑꯈꯪꯗꯗꯣ ꯍꯥꯏꯕꯅꯤꯀꯣ ꯋꯥꯗꯤ ꯋꯥꯏ ꯑꯩꯈꯣꯏꯗꯣ ꯐꯥꯝ ꯇꯧꯕꯅꯤꯅꯅꯦ ꯁꯨꯃꯥꯏꯅ ꯅꯣꯡ ꯀꯟꯅ ꯇꯥꯔꯛꯄꯁꯦ ꯍꯄꯥꯁꯦ ꯉ ꯀꯩꯅꯣ ꯇꯧꯗꯣꯏꯅꯦꯕ ꯈꯥꯖꯤꯟꯗꯣꯏꯅꯦꯕ ꯂꯣꯏꯅꯃꯛ ꯉꯥꯁꯦ ꯆꯦꯟꯈꯤꯗꯅꯕꯅꯥ
ꯎꯨꯝ
ꯑꯗꯨꯒ ꯁꯨꯃꯥꯏꯅꯁꯨ ꯇꯧꯋꯦ ꯀꯩꯒꯨꯝꯕꯅꯦ ꯐꯥꯝ ꯁꯤꯈꯤꯕ ꯃꯤ ꯑꯣꯏꯇꯥꯔꯗꯤꯀꯣ
ꯍꯣꯏ
ꯐꯥꯟꯖꯈꯤꯕ ꯃꯤ ꯑꯣꯏꯇꯥꯔꯗꯤꯀꯣ ꯃꯥꯒꯤ ꯃꯥꯒꯤ ꯄꯨꯈ꯭ꯔꯤꯁꯦ ꯈꯪꯕ ꯉꯥꯁꯦ ꯁꯨꯡꯊꯝ ꯊꯝꯖꯕꯁꯦ ꯃꯤꯒꯤ ꯄꯨꯈ꯭ꯔꯤꯗꯒꯤ ꯆꯪꯉꯛꯄꯗꯒꯤꯅꯦ ꯉꯥ ꯑꯆꯧ ꯑꯆꯧꯕ ꯌꯥꯝ ꯂꯩꯔꯝꯕ
ꯍꯣꯏ
ꯎꯨꯝ ꯅꯨꯡꯉꯥꯏ ꯅꯨꯡꯉꯥꯏꯈ꯭ꯔꯕ ꯋꯥꯔꯤ ꯉꯥꯛꯇꯒꯤꯗ ꯑꯗꯨꯃꯥꯏꯅꯒ ꯅꯣꯡꯉ ꯇꯥꯗꯣꯔꯦ ꯑꯩꯅꯅꯦ ꯅꯣꯡ ꯈꯔ ꯄꯤꯛꯏꯉꯩꯗꯀꯣ ꯁꯨꯃꯥꯏꯅ ꯇꯧꯔꯨꯔꯦ ꯑ ꯑꯩꯈꯣꯏꯁꯦ ꯁꯥꯏꯀꯜ ꯊꯧꯔꯒ ꯌꯥꯝ ꯆꯠꯂꯦꯕ ꯅꯣꯡ ꯁꯨꯃꯥꯏꯅ ꯏꯁꯤꯡ ꯊꯨꯝꯕ ꯌꯦꯡ ꯆꯠꯄꯁꯦ ꯑꯗꯨꯗ ꯑꯩꯈꯣꯏ ꯑꯗꯥꯋꯥꯏꯗ ꯇꯨꯔꯦꯟ ꯑꯃ ꯂꯩꯌꯦꯕꯀꯣ ꯃꯤꯗꯤ ꯏꯁꯤꯡꯁꯦ ꯊꯨꯝꯃꯦꯅ ꯄꯨ ꯈꯟꯅꯔꯛꯏꯅꯦꯕ ꯄꯣꯠ ꯆꯩꯩꯒꯁꯦ ꯑꯩꯈꯣꯏꯅ ꯃꯁꯤꯗꯩꯁꯦ ꯏꯁꯤꯡ ꯌꯦꯡꯕꯕꯁꯤꯦ ꯆꯠꯂꯤꯕꯅꯦꯕꯀꯣ ꯅꯨꯄꯥ ꯑꯃꯅ ꯊꯤꯅ ꯉꯥꯉꯝ ꯕ ꯃꯤꯅ ꯁꯣꯝ ꯅꯥꯀꯟꯗ ꯄꯣꯠ ꯆꯩꯩ ꯈꯣꯡ ꯀꯟꯗꯩ ꯅꯣꯏꯅ ꯃꯁꯤꯗꯤ ꯑꯩ ꯁꯤ ꯅꯨꯡꯉꯥꯏꯒꯨꯝ ꯂꯥꯛꯀꯣ ꯏ ꯆꯅꯤꯅ ꯑꯗꯨꯒ ꯁꯥꯏꯀꯜ ꯊꯧꯔꯒ ꯇꯨꯡꯗ ꯇꯣꯡꯉꯒꯅꯦ ꯈꯣꯡꯁꯦ ꯑ ꯒ꯭ꯔꯣ ꯒ꯭ꯔꯣ ꯇꯧꯔꯒ ꯆꯦꯜꯍꯟꯕꯗꯨ ꯌꯥꯝ ꯅꯨꯡꯉꯥꯏꯕꯅꯦꯕ ꯏꯁꯤꯡ
ꯍꯣꯏ ꯃꯥꯅꯦ ꯅꯨꯡꯉꯥꯏꯕꯅꯦ
ꯇꯧꯅꯤꯡꯉꯦ ꯌꯥꯝ
ꯑꯩꯈꯣꯏ ꯑꯩꯈꯣꯏꯒꯤꯗꯤ ꯆꯤꯡ ꯃꯌꯥ ꯑꯣꯏꯕꯒꯤ ꯏꯁꯤꯡ ꯐꯅ ꯆꯥꯎꯔꯁꯨ ꯏꯁꯤꯡꯁꯦ ꯁꯨꯡꯊꯨꯝ ꯊꯨꯝꯗꯦꯕ ꯍꯥꯏꯗꯤ ꯃꯥꯡꯒꯣꯟꯒꯨꯝꯕ ꯀꯩꯒꯨꯝꯕ ꯈꯔ ꯆꯥꯎ ꯇꯥꯔꯁꯨ
ꯎꯝ
ꯑꯗꯣ ꯑꯩꯈꯣꯏꯒꯤ ꯊꯪꯅꯕ ꯍꯥꯏꯗꯤ ꯑꫭꯏꯅꯥꯝ ꯑꯣꯏꯅꯥꯝ ꯕꯖꯥꯔꯗꯨꯗꯤꯅꯦ
ꯑꯥ
ꯑꯗꯨꯝ ꯑꯥꯎ ꯏꯃꯨꯡꯁꯦ ꯄꯨꯔꯥ ꯀꯥꯡꯊꯣꯟ ꯐꯥꯎꯕ ꯇꯥꯎꯕꯤꯅꯤ
ꯑꯁ ꯐꯟ ꯊꯨꯝꯃꯦꯍꯦ ꯑꯩꯈꯣꯏꯁꯨ ꯄꯥꯛꯅ ꯊꯨꯝꯒꯟꯗꯦꯕꯀꯣ ꯑꯗꯨꯗꯩꯗꯨꯗ ꯑꯁ ꯅꯣꯡ ꯇꯥꯕꯁꯦ ꯅꯨꯡꯉꯥꯏꯕꯅꯦꯕ ꯏꯁꯤꯡ ꯌꯥꯕꯩ ꯅꯃꯥꯗꯅꯦ ꯃꯄꯥꯟꯁꯤꯗ ꯅꯣꯡ ꯏꯁꯤꯡ ꯁꯤꯒꯁꯦ ꯆꯣꯠꯍꯟꯗꯅ ꯏꯁꯤꯡꯒꯁꯦ ꯍꯩꯖꯤꯟꯅꯗꯅ ꯑꯣ ꯅꯨꯡꯉꯥꯏꯔꯛꯄꯅꯤ ꯌꯥꯝꯅ ꯄꯤꯛꯏꯉꯩꯗꯗꯤ
ꯑꯧ ꯑꯩ ꯑꯗꯨꯃꯥꯏꯅ ꯇꯧꯕꯗꯣ ꯑꯩꯗꯤꯅꯦ ꯏꯁꯥꯗ ꯂꯣꯏ ꯐꯨꯔꯤ ꯊꯣꯛꯑꯒ ꯑꯩ ꯍꯤꯗꯥꯛ ꯌꯥꯝ ꯀꯥꯞꯄꯜꯂꯦ
ꯍꯤꯗꯥꯛ ꯌꯥꯝ ꯀꯛꯈꯠꯂꯦ ꯌꯥꯔꯣꯏ ꯅꯪ ꯑꯗꯨ ꯅꯁꯥꯥꯗꯨꯅꯗꯤꯀꯣ
ꯌꯥꯔꯣꯏ ꯑꯩꯁꯦ ꯍꯥꯏꯗꯤꯅꯦ ꯃꯁꯥꯁꯦ ꯁꯣꯟ ꯕꯅꯤꯅ ꯍꯥꯏꯗꯤ ꯑꯃꯅ ꯑꯃꯅ ꯄꯪꯋꯥꯏꯗ ꯄꯥꯏꯥꯁꯟꯕꯗꯣ ꯃꯍꯤꯛꯁꯦ
ꯎꯝ
ꯑꯗꯨꯅ ꯍꯥꯏꯗꯤ ꯍꯛꯆꯥꯡꯒꯤ ꯄꯣꯛ ꯉꯥꯎꯕ ꯆꯤꯛꯄ ꯂꯨꯝꯕ ꯅꯠꯇ꯭ꯔꯁꯨ ꯑꯗꯨꯝ ꯏꯁꯤꯡ ꯐꯠꯇꯕꯃ ꯄꯥꯏꯔꯨꯕꯩꯁꯨ ꯏꯁꯥꯁꯦ ꯍꯦꯛꯇ ꯐꯨꯔꯤ ꯊꯣꯛꯇꯅ ꯄꯥꯠꯇꯅ
ꯑꯁ ꯑꯁ ꯑꯁ ꯌꯥꯔꯔꯣꯏ ꯅꯪ ꯀꯣ ꯌꯥꯔꯔꯣꯏ ꯅꯪ ꯀꯩꯅꯣ ꯇꯧꯋꯦ ꯍꯥꯏꯕꯒꯤꯅꯦ ꯑꯗꯨꯗꯣ ꯏꯃ꯭ꯌꯨꯟ ꯌꯥꯝ ꯁꯣꯟꯕꯒꯤꯅꯦ
ꯃꯥꯅꯦ ꯏꯃ꯭ꯌꯨꯟ ꯍꯥꯏꯗꯤ ꯏꯃ꯭ꯌꯨꯟ ꯁꯣꯟꯕꯁꯦ ꯌꯦꯡꯉꯣ ꯍꯥꯏꯗꯤ ꯏꯁꯥꯒꯤ ꯑꯅꯥꯕ ꯈꯛꯇ ꯅꯠꯇꯦꯕ ꯂꯣꯏꯅꯃꯛꯇ
ꯃꯥꯅꯦ
ꯑꯗꯨꯗꯨꯒ ꯆꯨꯝꯅ ꯊꯕꯛ ꯋꯥꯅ ꯁꯨꯔꯨꯕꯁꯨ ꯌꯥꯗꯕꯤꯅꯦꯕ ꯑꯩꯅ ꯇꯧꯔꯤꯁꯦ
ꯎꯝ
ꯑꯗꯨꯅꯁꯨ ꯑꯗꯨꯝ ꯅꯥꯍꯟꯕꯤ ꯏꯁꯥꯁꯦ
ꯃꯥꯅꯦ ꯃꯥꯅꯦ ꯌꯥꯗꯕꯅꯤ
ꯅꯪꯗꯤ ꯇꯧꯗ꯭ꯔꯣ ꯑꯗꯨꯃꯥꯏꯅ
ꯇꯧꯗꯦꯗ ꯑꯩꯈꯣꯏꯗꯤ ꯁꯨꯅꯥꯕꯨ ꯅꯥꯗꯦ ꯑꯃꯨꯛ ꯑꯃꯨꯛ ꯑ ꯂꯣꯛ ꯊꯨꯡꯕꯒꯨꯝꯕ ꯑꯗꯨ ꯅꯠꯇꯅ ꯀꯩꯁꯨ ꯅꯥꯗꯦ
ꯌꯥꯝ ꯐꯩ ꯌꯥꯝ ꯄꯥꯝꯃꯦ ꯑꯩ ꯅꯣꯏ ꯌꯥꯝ ꯀꯂꯛꯏꯀꯣ
ꯎꯝ ꯎꯝ ꯎꯝ ꯑꯣꯏꯔꫭ ꯂꯥꯛꯑꯣ ꯍꯣꯏ ꯍꯣꯏ ꯊꯝꯃꯦ ꯊꯝꯃꯦ ꯑꯗꯨꯗꯤ
ꯑꯥ ꯑꯥ